ꯑ
ꯍꯥꯎ
ꯇꯌꯦ ꯀꯩꯅꯣ ꯃꯒꯦ
ꯎꯝ ꯍꯉ
ꯅꯪ ꯀꯩꯅꯣ ꯏꯁꯄꯣꯀꯟ ꯀ꯭ꯂꯥꯁ ꯆꯠꯅꯤꯡꯕ꯭ꯔꯣ ꯏꯪꯂꯤꯁꯀ ꯍꯤꯟꯗꯤꯒ ꯑꯗꯨꯒ ꯀꯝꯄ꯭ꯌꯨꯇꯔ ꯀ꯭ꯂꯥꯁꯁꯨꯣ
ꯎꯝ ꯑꯨ ꯇꯠ ꯀꯩꯅ ꯈꯔ ꯃ ꯂꯩꯗꯣ
ꯑꯗꯣ ꯎꯝ ꯆꯠꯁꯦ ꯑꯗꯣ ꯅꯪ ꯃꯃꯥꯡꯗ ꯀꯩꯅꯣ ꯐꯣꯝ ꯂꯧꯋꯦꯅ ꯇꯥꯏ ꯐꯣꯝꯗꯣ ꯀꯌꯥ ꯀꯌꯥ ꯑꯣꯏꯒꯦ ꯄꯩꯁꯥ
ꯄꯩꯁꯥ ꯂꯑꯣ ꯗꯦꯗ ꯅꯁꯨꯣ ꯐ꯭ꯔꯤ ꯄꯔꯦ
ꯑꯣ ꯀꯥꯏ ꯋꯥꯒꯤꯅꯣ
ꯀꯩꯅꯣꯒꯤ ꯁꯤꯒꯤ ꯖꯤꯄꯤ ꯃꯃꯥꯡꯒꯤꯗꯣ
ꯁꯤꯟꯂꯔ
ꯀꯦꯏꯅꯣꯝ ꯍꯥꯏꯗꯥꯏꯟ ꯇꯧꯕꯥ꯫
ꯀꯤꯡꯗꯝ ꯑꯣ ꯑꯗꯨꯅ ꯀ ꯆꯂ ꯎꯝ ꯆꯠꯂꯤꯉꯩꯗꯅꯦ
ꯄꯨꯟ ꯑ
ꯆ ꯍꯥꯎ ꯄꯨꯟꯅ ꯆꯥ
ꯆꯠꯁꯦ ꯏꯁꯨ ꯆꯠꯀꯦ ꯈ꯭ꯂꯤꯟ꯫ ꯀꯔꯃꯀꯟ ꯆ꯭ꯁꯦ ꯍꯥꯏꯅꯣ꯫
ꯑꯗꯨ ꯍꯥꯟꯗꯛ ꯀꯦꯏꯅꯣ ꯖꯨꯂꯥꯏ ꯁ꯭ꯕꯥꯏ ꯗꯥꯒꯤ꯫ ꯐꯔꯝ ꯊꯥꯕꯥ ꯍꯨꯔꯥꯅꯤ ꯕꯥ ꯀꯣ꯫ ꯑꯗꯨ ꯑꯈꯣꯏ ꯗꯤ ꯍꯥꯑꯣꯖꯤꯛ ꯐꯔꯝ ꯁꯨ ꯂꯦꯏꯔꯦ꯫ ꯑꯗꯨꯅ ꯑꯗꯨꯅ ꯐꯔꯝ ꯗꯨ ꯑꯥꯗꯨꯝ ꯃꯦꯅꯖꯤꯅꯂꯥ ꯊꯥꯔꯣ꯫ ꯊꯥꯖꯤꯡꯒ꯭ꯔꯥꯁꯦ ꯕꯥ꯫ ꯍꯥꯏꯕꯥ ꯗꯤ ꯍꯥꯑꯣꯖꯤꯛ ꯗꯤ ꯀꯝꯞꯌꯨꯇꯔ ꯍꯥꯏ ꯗꯤ ꯂꯣꯏꯅꯥ ꯀꯝꯄꯂꯁꯔꯤ ꯑꯣꯏꯔꯦ ꯗꯤ. ꯑꯦꯟ. ꯑꯦ ꯅꯪ ꯉꯍ ꯑꯁꯥꯏꯏꯗ ꯆꯠꯂ ꯊꯕꯛ ꯑꯃ ꯇꯧꯒꯦꯕꯨ ꯍꯥꯏꯔꯁꯨ ꯑꯗꯨꯅꯦ ꯁꯤꯗꯕꯨ ꯇꯧꯒꯦ ꯍꯥꯏꯔꯁꯨ ꯀꯝꯄ꯭ꯌꯨꯇꯔꯁꯤ ꯀꯝꯄꯂꯁꯔꯤ ꯑꯣꯏꯔꯦ ꯕꯥ꯫
ꯔꯦ ꯀ ꯄꯁ
ꯏꯁꯄꯣꯀꯅꯗꯨꯁꯨ ꯇꯝꯁꯤꯟꯕ ꯀꯥꯅꯩꯏꯗꯅꯥ
ꯍꯣꯏ ꯇꯝꯁꯦ ꯇꯝꯁꯦ ꯍꯪꯗ꯭ꯔꯤꯕꯣ ꯑꯃꯨꯛꯐꯥꯎ ꯆꯠꯂꯒ
ꯑꯩꯁꯦ ꯃꯐꯝꯗꯗꯤ ꯆꯠꯇ꯭ꯔꯤꯕ ꯇꯝꯕ ꯏꯃꯥꯟꯅꯕꯤ ꯂꯩꯌꯦꯕꯀꯣ ꯑꯗꯣ ꯃꯉꯣꯟꯗ ꯍꯪꯕꯅꯦ ꯕꯥ ꯑꯗꯨ ꯍꯧꯖꯤꯛ ꯒꯤꯁꯦ ꯀꯤꯡꯗꯝꯒꯤꯁꯦ ꯌꯥꯝ ꯐꯕ ꯃꯥꯜꯂꯦ ꯍꯥꯏꯕꯗꯤ ꯑꯩꯈꯣꯏ ꯖꯨꯅꯤꯌꯔ ꯃꯈꯩꯁꯨ ꯌꯥꯝ ꯀꯩꯅꯣ ꯇꯧꯅꯩꯌꯦꯕ ꯀꯣꯆꯤꯡ ꯌꯥꯝ ꯇꯧꯅꯩꯌꯦꯕ ꯍꯧꯖꯤꯛꯀꯤ ꯃꯐꯝꯗꯨꯗ ꯑꯗꯣ ꯁꯤ ꯁꯤꯃ ꯇꯔꯌ
ꯑꯥ
ꯑꯗꯨ ꯊꯥ ꯈꯔꯗꯪ ꯆꯠꯁꯦꯕꯨ ꯍꯥꯏꯔꯁꯨ ꯆꯍꯤꯔꯣꯝꯗ ꯆꯠꯁꯦꯕꯨ ꯍꯥꯏꯔꯁꯨ ꯑꯗꯨꯗꯤ ꯑꯩꯈꯣꯏꯒꯤ ꯑꯄꯥꯝꯕ ꯇꯥꯔꯦꯗꯅ
ꯃꯥꯅꯦ꯫ ꯀꯔꯝ ꯄꯨꯡ ꯀꯥꯌꯥ ꯆꯠꯁꯦ ꯍꯥꯏꯅꯣ꯫
ꯄꯨꯡꯁꯦ ꯑꯃꯨꯛ ꯁꯨꯃꯥꯏꯅ ꯇꯧꯁꯦ ꯐꯣꯝ ꯊꯥꯕ ꯍꯧꯅꯔꯛꯑꯦ ꯍꯥꯏ ꯃꯇꯝꯗꯣ ꯑꯗ ꯑꯃꯨꯛꯇꯪ ꯆꯠ ꯆꯠꯂꯒ ꯍꯥꯟꯅ ꯀꯩꯀꯥ ꯌꯦꯡꯉꯨꯈꯤꯁꯦꯕꯀꯣ ꯑꯗꯨꯒ ꯑꯗꯨꯝ ꯀꯩꯅꯣ ꯇꯧ ꯌꯥꯔꯅꯤ ꯍꯥꯏ ꯇꯥꯔꯒꯗꯤ ꯆꯠꯄ ꯅꯨꯃꯤꯠꯇꯨꯗ ꯑꯗꯨꯝ ꯊꯥꯖꯤꯜꯂꯝꯃꯁꯦ ꯑꯗꯨꯒ ꯌꯥꯔꯅꯤꯕꯨ ꯍꯥꯏꯔꯁꯨ ꯌꯥꯔꯨꯕ꯭ꯔꯁꯨ ꯍꯥꯏꯗꯤ ꯑꯃꯨꯛꯇꯪ ꯍꯥꯟꯅ ꯆꯠꯂꯨꯕꯅꯗꯤ ꯐꯩꯗꯅ ꯆꯠꯂꯒ ꯁꯤ ꯂꯩ ꯁꯤ ꯂꯩꯗ ꯍꯥꯟꯅꯗꯤ ꯈꯪꯗꯣꯛꯎꯁꯦꯕ
ꯍꯣꯏ
ꯑꯗꯒꯤ ꯌꯥꯝ ꯂꯥꯞꯄꯗꯨꯁꯨ ꯆꯠꯇꯨꯁꯦ ꯍꯥꯏꯗꯤ ꯅꯛꯏꯒꯦ ꯑꯩꯈꯣꯏꯗꯨꯁꯨ ꯀꯩꯅꯣ ꯇꯧꯋꯤ ꯀꯥꯟꯅꯩꯗꯅ
ꯍꯣꯏ ꯍꯣꯏ ꯀꯥꯟꯅꯩ ꯀꯥꯟꯅꯩ ꯑꯗꯣ ꯆꯠꯂꯁꯦ ꯃꯣꯏ ꯄꯩꯁꯥꯒꯤ ꯐꯤ ꯏꯁꯇ꯭ꯔꯛꯆꯔꯒꯨꯝꯕꯗꯤ ꯈꯪꯕ ꯑꯃꯅ ꯐ ꯇꯔꯛꯆꯔ ꯄꯩꯁꯥ ꯅꯨꯡꯁꯥꯒꯤ
ꯑꯗꯨ ꯈꯪꯗꯦ ꯅꯪ ꯈꯪꯕ꯭ꯔꯣ
ꯈꯪꯕ ꯍꯥꯏꯁꯦ ꯅꯍꯥꯟ ꯍꯥꯏꯐꯦꯠꯇꯤ ꯇꯥꯔꯛꯄ ꯍꯥꯏꯇꯥꯔꯦ ꯃꯣꯏꯒꯤꯗꯣ ꯄꯨꯂꯞ ꯊꯤꯗꯣꯛꯑꯀꯅꯦ ꯆꯍꯤ ꯑꯃꯒꯤ ꯂꯤꯁꯤꯡ ꯇꯔꯨꯛꯂ ꯀꯩꯅꯣꯝ ꯍꯥꯏꯌꯦꯕꯀꯣ ꯑꯗꯨꯒ ꯃꯆꯤꯠ ꯃꯆꯤꯠ ꯊꯥ ꯊꯥꯒꯤ ꯊꯤꯔꯒꯅ ꯂꯤꯁꯤꯡ ꯇꯔꯦꯠ ꯑꯣꯏꯔꯤꯕ ꯎꯝ
ꯑꯣ ꯑꯗꯨꯗꯤ ꯄꯩꯁꯥ ꯍꯣꯏ ꯌꯥꯝ ꯀꯟꯅ ꯈꯦꯠꯅꯕ ꯅꯠꯇꯦ ꯑꯗꯨ ꯑꯣꯏꯁꯨ
ꯁꯤꯗꯁꯦ ꯑ ꯐꯩꯌꯦ ꯐꯥꯏꯌꯦ
ꯑꯗꯣ ꯆꯗꯤ ꯄꯨꯟꯅ ꯍꯧꯅꯔꯒ ꯍꯥꯏꯕꯗꯤ ꯆꯠꯄ ꯌꯥꯏꯗꯅ
ꯍꯣꯏ ꯍꯣꯏ ꯑꯩꯗꯤ ꯑꯌꯨꯛꯇꯅ ꯍꯦꯟ ꯆꯠꯅꯤꯡꯉꯤꯕꯣ
ꯎꯝ ꯑꯗꯨꯅꯦ ꯑꯩꯈꯣꯏ ꯍꯥꯏꯗꯤ ꯀꯩꯅꯣꯁꯨ ꯑꯣꯏꯅ ꯋꯥꯛꯀꯤꯡꯁꯨ ꯑꯣꯏꯅ ꯑꯗꯒꯤ ꯑꯗꯨꯁꯨ ꯆꯠꯂꯁꯤ ꯑꯗꯩ ꯍꯜꯂꯛꯑꯒ ꯎꯝ ꯀꯣꯂꯦꯖꯇ ꯌꯥꯎꯔ ꯆꯠꯂꯅꯤ ꯍꯥꯏꯗꯤ ꯑꯅꯛꯄꯗ ꯆꯠ ꯇꯥꯔꯒꯗꯤ ꯈꯨꯗꯤꯡꯃꯛꯇ ꯑꯝꯇ ꯐꯔꯛ ꯇꯥꯔꯗꯅ ꯃꯐꯝꯗꯨ ꯌꯦꯡꯁꯦ ꯍꯥꯏꯔꯗꯤ ꯂꯥꯞꯄꯗꯗꯤ ꯆꯠꯊꯣꯛ ꯆꯠꯁꯤꯟꯒꯤ ꯐꯔꯛ ꯇꯥꯕ ꯑꯗꯒꯤ ꯒꯥꯔꯤ ꯚꯔꯥ ꯀꯩꯀꯥ ꯍꯥꯏꯗꯤ ꯍꯦꯟꯅ ꯑꯩꯈꯣꯏꯗ ꯑꯦꯛꯁꯇ꯭ꯔꯥ ꯆꯥꯔꯖ ꯌꯥꯝ ꯇꯤꯡꯒꯗꯕ ꯂꯩ ꯇꯥꯔꯗꯤ ꯑꯅꯛꯄꯗ ꯆꯠꯍꯧꯕꯅ ꯐꯩꯗꯅ
ꯍꯣꯏ
ꯑꯗꯣ ꯏꯁꯄꯣꯀꯟꯗꯨꯁꯨ ꯆꯠꯊꯣꯛꯑꯁꯦ ꯆꯠꯂꯤꯉꯩꯗ
ꯆꯊꯨꯁꯥꯟ
ꯀꯝꯄ꯭ꯌꯨꯇ ꯈꯔ ꯇꯧꯕꯗꯤ ꯀꯥꯟꯗ ꯑꯅꯤ ꯏꯈꯠꯍꯧꯕꯅ
ꯎꯝ ꯍꯣꯏ ꯑꯅꯤꯃꯨꯛꯇ ꯍꯧꯔꯁꯤ ꯗ ꯃꯇꯝꯠꯇ ꯂꯩꯒꯇ ꯍꯧꯗ꯭ꯔꯁꯤ
ꯑꯗꯨꯅꯦ ꯌꯨꯝꯗꯗꯤ ꯆꯐꯝ ꯈꯨꯗꯣꯡ ꯆꯥꯕꯁꯦ ꯀꯥꯞꯄꯅꯤ ꯂꯩꯀꯥꯟꯁꯦ ꯁꯤꯨꯒꯨꯝꯕ ꯀꯩꯅꯣꯈꯩꯁꯦ ꯇꯧꯁꯜꯍꯧꯁꯦꯕ
ꯍꯣꯏ
ꯑꯗꯅ ꯑꯦꯚꯌꯦꯁꯟꯒꯤ ꯂꯥꯏꯟꯒꯨꯝꯕꯗ ꯅꯪ ꯀꯩꯅꯣ ꯇꯧꯅꯤꯡꯕ ꯂꯩꯇ꯭ꯔꯣ ꯍꯥꯏꯗꯤ ꯒ꯭ꯔꯤꯌꯨ ꯈꯛꯇ ꯅꯠꯇꯦꯀꯣ ꯑꯇꯩ ꯑꯇꯣꯞꯄ ꯊꯕꯛ ꯃꯌꯥꯝ ꯑꯃꯁꯨ ꯂꯩꯗꯅ
ꯂꯩꯑ ꯂꯩꯌꯦ ꯑꯩ ꯑꯦꯠꯃꯤꯁꯟꯒꯤ ꯈꯪꯗ ꯄꯥꯝꯗꯕꯩ ꯇꯥꯏꯞꯇꯕꯩ ꯅꯪ ꯄꯥꯝꯕ꯭ꯔꯣ
ꯑꯗꯣ ꯑꯩꯅ ꯑꯩ ꯑꯩꯅ ꯍꯥꯏꯁꯦ ꯍꯥꯏꯗꯤ ꯑꯦꯚꯁꯅꯥꯅ ꯍꯦꯛꯇ ꯑꯦꯌꯥꯔꯂꯥꯏꯟꯒ ꯈꯨꯗꯤꯡꯃꯛ ꯂꯣꯏ ꯃꯔꯤ ꯂꯩꯅꯗꯦꯕ ꯍꯥꯏꯗꯤ ꯀꯃꯥꯏ ꯍꯥꯏꯅꯤ ꯊꯕꯛꯔ ꯍꯥꯏꯗꯤ ꯀꯩꯅꯣꯒꯤ ꯑꯣꯏꯅ ꯑꯦꯌꯥꯔꯂꯥꯏꯟꯒꯤ ꯑꯣꯏꯅ ꯊꯕꯛ ꯀꯧꯕ ꯑꯣꯐꯤꯁ ꯂꯩꯁꯤꯗ ꯍꯥꯏꯗꯤ ꯏꯁꯇꯥꯐ ꯑꯣꯏꯕ ꯌꯥꯏ ꯍꯥꯏꯗꯤ ꯀꯝꯄ꯭ꯌꯨꯇꯔꯗ ꯍꯩ ꯇꯥꯔꯒꯗꯤ ꯀꯥꯎꯟꯇꯔꯒꯤꯅꯤ ꯈꯪꯗꯦ ꯑꯗꯨꯒꯨꯝꯕ ꯑꯣꯏꯕꯁꯨ ꯌꯥꯕ ꯍꯥꯏ ꯁꯤ ꯃꯌꯥꯝ ꯂꯩꯌꯦꯕ ꯑꯗꯣ ꯁꯦꯂꯔꯤꯗꯤ ꯌꯥꯝ ꯀꯥ ꯍꯦꯟꯅꯗꯤ ꯇꯧꯔꯔꯣꯏ ꯍꯥꯏꯗꯤ ꯇ꯭ꯋ ꯐꯤꯐ ꯐꯤꯐꯇꯤꯟ ꯊꯥꯎꯖꯟ ꯁꯤꯒꯤ ꯔꯦꯟꯖꯇ ꯑꯗꯨꯝ ꯆꯥꯔ ꯀꯥꯅꯤꯔꯤꯕ
ꯐꯤꯐꯇꯤꯟ ꯊꯥꯎꯖꯟ
ꯑꯥ ꯆꯕ ꯇꯨ ꯐ ꯐꯤꯐꯇꯤꯟ ꯊꯥꯎꯖꯟ ꯑꯗꯣ ꯀꯩꯁꯨ ꯌꯥꯝ ꯆꯪ ꯍꯥꯏꯗꯤ ꯏꯁꯄꯣꯀꯟꯗꯣ ꯆꯠꯊꯣꯛ ꯇꯥꯔꯒꯗꯤ ꯃꯤ ꯑꯃꯁꯦ ꯍꯥꯏꯗꯤ ꯃꯤꯒ ꯀꯃꯥꯏꯅ ꯀꯃꯨꯅꯤꯀꯦꯠ ꯇꯧꯅꯤ ꯑꯗꯨꯒꯨꯝꯕꯗꯣ ꯍꯩ ꯇꯥꯔꯒꯗꯤ ꯐꯣꯔꯦꯁꯟ ꯇꯧꯕꯗꯣ ꯉꯝ ꯇꯥꯔꯒꯗꯤ ꯅꯠꯇꯇꯩꯗꯅ
ꯅꯨꯡꯉꯥꯏ ꯍꯥꯏ ꯑꯗꯨ ꯑꯃ ꯊꯅꯔꯖ ꯑꯃꯕꯨ ꯊꯦ ꯂꯔꯖꯃ ꯊꯦ
ꯍꯣꯏ ꯑꯗꯨꯒꯨꯝꯕꯗꯣ ꯇꯝ ꯇꯥꯔꯒꯗꯤ ꯈꯤꯇꯪ ꯃꯤꯔꯛ ꯅꯥꯔꯛꯊ ꯊꯣꯛꯄ ꯍꯥꯏꯕ ꯑꯃꯁꯁꯨ ꯉꯝꯃꯅꯤꯗꯅ
ꯑꯣꯍ ꯀꯁꯨ ꯃꯃꯥꯡꯒ ꯆꯠꯀꯦꯅ ꯇꯧꯔꯕ ꯃꯗ ꯑꯃꯃꯨꯛꯅꯦ ꯆꯟꯗꯅꯅꯦ ꯑꯗꯒꯤ ꯑꯃꯃꯨꯛ ꯌꯥꯗ ꯑꯃꯨꯛ ꯌꯥꯗ ꯇꯧꯕꯗ ꯇꯦꯔꯦꯅꯦ ꯆꯅꯨꯅꯦ ꯑꯅꯦ ꯑꯩꯈꯣꯏ ꯑꯃꯝ ꯆꯠꯀꯦ ꯇꯧꯔꯝꯃꯕꯅꯦꯕ ꯍꯪꯗꯅ ꯆꯠꯂꯨꯔꯕ ꯐꯔꯤ ꯅ ꯑꯗꯨ ꯌꯥꯗꯗꯅ ꯑꯃꯨꯛ ꯌꯨꯝꯗ ꯑꯃꯨꯛ ꯆꯥꯕ ꯑꯃꯨꯛ ꯇꯧ ꯁꯨꯇꯤ ꯑꯃꯨꯛ ꯊꯥ ꯌꯥꯎꯁꯪ ꯑꯃꯨꯛ ꯇꯧ ꯇꯧꯗꯅꯅꯦ ꯑꯗꯨꯝ ꯇꯧꯗ꯭ꯔꯕ
ꯑꯗꯣ ꯑꯩꯅ ꯍꯥꯏꯁꯦ ꯊꯕꯛ ꯑꯃꯕꯨ ꯑꯣꯏꯔꯁꯨ ꯑꯃꯕꯨ ꯑꯣꯏꯔꯁꯨ ꯍꯟꯗꯛꯇꯤ ꯁꯣꯏꯍꯜꯂꯒꯨꯝꯁꯦꯕ ꯍꯥꯏꯕꯗꯤ ꯁꯨꯝ ꯀꯣꯂꯦꯖꯀ ꯀꯥꯔꯅꯤ ꯁꯨꯝ ꯂꯩꯊꯣꯛꯑꯅꯤ ꯀꯣꯂꯦꯖ ꯀꯥꯗꯕ ꯃꯇꯝ ꯑꯗꯒꯤ ꯑꯦꯛꯖꯥꯝ ꯂꯣꯏꯕ ꯃꯇꯝꯗ ꯑꯩꯈꯣꯏ ꯑꯗꯨꯝ ꯐ꯭ꯔꯤꯗ ꯂꯩꯊꯣꯛꯏꯗꯅ ꯑꯗꯨ ꯁꯥꯎꯛꯄꯗꯤ ꯑꯇꯣꯛ ꯑꯇꯣꯛ ꯊꯕꯛ ꯁꯨꯝ ꯀꯩꯀꯥ ꯍꯩꯖꯤꯜꯍꯧ ꯇꯥꯔꯒꯗꯤ ꯍꯩꯖꯤꯟꯕꯗ ꯀꯥꯟꯅꯗꯕ ꯑꯝꯇ ꯂꯩꯇꯦꯗꯅ ꯍꯥꯏ ꯣꯏꯁ ꯂꯗ ꯑꯗꯨꯒꯤꯅꯦ ꯑꯗꯨꯒꯤꯅꯦ ꯑꯩꯅ ꯆꯠꯊꯣꯛꯁꯤ ꯍꯥꯏꯁꯦ ꯑꯩꯁꯦ ꯌꯨꯝ ꯁꯦꯝꯖꯤꯜꯂꯦ ꯍꯥꯏ ꯅꯣꯡ ꯅꯤꯅꯤꯃꯨꯛ ꯆꯠꯂꯨꯕ ꯌꯥꯏ ꯑꯗꯣ ꯆꯠꯂꯣꯏꯒꯦꯅꯁꯨ ꯈꯜꯂꯦꯗꯤ ꯌꯨꯝ ꯆꯠꯈ꯭ꯔꯗꯤ ꯍꯦꯛꯇ ꯍꯜꯂꯛꯅꯤꯡꯗꯦ ꯅꯪ ꯆꯠ ꯔ
ꯃꯂ ꯇ
ꯑꯗꯣ ꯑꯩꯗꯤ ꯆꯠꯇꯕꯅ ꯐꯩ ꯈꯜꯂꯦ ꯍꯥꯏꯗꯤ
ꯃꯥꯔ
ꯐꯦꯗꯤ ꯆꯞ ꯃꯥꯟꯅꯩ ꯆꯠꯂꯁꯨ ꯆꯠꯇꯂꯁꯨ ꯄꯩꯁꯥꯗꯨꯣ ꯄꯥꯝꯃꯨꯗ꯭ꯔꯣ ꯁꯨꯝ ꯑꯥꯇꯠ ꯑꯅꯤꯖꯥꯇꯦ ꯄꯤꯊꯣꯛꯄꯗꯣ
ꯍꯣꯏ ꯅꯪ ꯍꯟꯗꯛꯀꯤꯗꯣ ꯀꯌꯥꯃꯨꯛ ꯊꯤꯗꯣꯏꯅꯣ ꯍꯥꯏꯪꯉꯛꯈꯤꯕꯗ
ꯑꯩꯗꯤ ꯀꯩꯅꯣꯕꯨꯧꯛꯇꯪ ꯊꯤꯔꯤꯌꯦ ꯐꯦꯕꯋꯥꯔꯤ ꯐꯧ ꯈꯤꯇꯪ ꯊꯤꯔꯤꯑꯕ ꯋꯥꯠꯂꯤꯌꯦ ꯑꯩ ꯊꯥ ꯃꯔꯤꯅꯦ ꯑꯗꯣ ꯃꯣꯏꯅ ꯌꯣꯟꯕꯨ ꯄꯨꯁꯤꯗ ꯌꯥꯕꯅꯤ ꯑꯗꯨꯝ ꯊꯤꯔꯒꯦ ꯍꯥꯏꯕꯗꯤ ꯄꯩꯁꯥꯗꯣ ꯍꯥꯏꯕ ꯋꯥꯅꯤ ꯄꯩꯁꯥꯗꯣ ꯃꯆꯥ ꯃꯁꯨꯅꯠꯇ ꯌꯥꯝꯃꯛꯑꯦꯕ ꯊꯥ ꯑꯍꯨꯝꯗꯨꯗꯅꯦ ꯂꯨꯄꯥ ꯂꯤꯁꯤꯡ ꯅꯤ ꯑꯄꯥꯝꯗ ꯆꯥ ꯑꯃ ꯇꯥꯕꯅꯦꯕ
ꯃꯥꯅꯦ
ꯄꯩꯁꯥꯥꯁꯦ ꯁꯤꯗ ꯂꯩ ꯆꯠꯂ
ꯎ ꯊꯥꯛ ꯀꯌꯥ ꯌꯥꯕ ꯁꯤꯗꯤ ꯀꯗꯣ
ꯊꯥꯅꯦ ꯍ ꯊꯤꯒꯗꯕꯅꯦꯕ ꯃꯔꯤ ꯊꯤꯌꯨ ꯍꯥꯏꯔꯛꯑꯦꯕ ꯑꯗꯨꯏꯁꯨ ꯑꯩ ꯑꯍꯨꯝꯈꯛ ꯊꯤꯗꯣꯛꯑꯅꯦꯕ ꯍꯥꯥ
ꯃꯔꯤꯗꯤ ꯂꯨꯄꯥ ꯀꯌꯥ ꯇꯥꯏꯌꯌꯨꯅꯦ
ꯊꯥ ꯃꯔꯤꯗ ꯂꯨꯄꯥ ꯂꯤꯁꯤꯡ ꯇꯔꯥꯒ ꯇꯔꯥꯒ ꯆꯅꯤꯄꯥꯟ ꯇꯥꯏꯌꯦꯕ ꯑꯗꯨꯗꯤ ꯑꯍꯨꯝ ꯃꯥꯟ ꯊꯤꯗꯣꯛꯑꯒ ꯈꯔꯊꯤꯕꯅ ꯐꯩꯗꯅ
ꯋꯥ ꯍꯥꯏ ꯄꯨ ꯄꯨꯟꯅ ꯊ ꯃꯆꯠ ꯃꯆꯠ ꯊ
ꯑꯗꯨꯅꯦ ꯁꯤꯨꯒꯨꯝꯕꯁꯤꯗꯤꯅꯦ ꯄꯨꯟ ꯄꯨꯟ ꯊꯤꯕꯗ ꯄꯩꯁꯥ ꯄꯨꯜꯂꯞ ꯄꯨꯂꯞ ꯏꯟꯈꯠꯂꯦ ꯑꯗꯨ ꯍꯧꯖꯤꯛꯇꯤ ꯃꯆꯤꯠ ꯃꯆꯤꯠ ꯍꯥꯏꯕꯗꯤ ꯊꯥ ꯈꯨꯗꯤꯡꯒꯤ ꯊꯤꯗꯣꯛꯍꯒꯅ ꯐꯕꯅꯦꯕ
ꯐꯩ ꯐꯥꯏ
ꯍꯥꯏ ꯋꯥꯅꯤ ꯁꯤꯗ ꯂꯩꯕ ꯍꯥꯏꯁꯤ ꯃꯇꯝꯁꯨ ꯖꯔꯖꯔ ꯍꯧꯖꯤꯟꯈꯤꯕꯅꯤ ꯍꯦꯛꯇ ꯈꯪꯍꯧ
ꯍ ꯍ ꯑꯦꯦ ꯀꯩꯀꯩ ꯑꯃ ꯑꯃ ꯍꯥꯟꯅ ꯍꯥꯏ ꯁ꯭ꯀꯨꯜꯒꯤ ꯁꯤꯗ ꯇꯧꯔ ꯑꯗꯨꯃꯥꯏꯅ ꯇꯧꯗ꯭ꯔꯅꯤꯅ ꯃꯇꯝꯁꯦ ꯆꯖꯥꯔꯒꯥꯏ ꯍꯧꯖꯤꯟꯕꯅꯦꯕ
ꯃꯥꯅꯦ ꯑꯃꯗꯨꯗꯤ ꯁꯨꯇꯤ ꯉꯥꯏꯔ ꯌꯨꯝꯗ ꯃꯥꯅꯦ ꯁꯨꯇꯤ ꯉꯥꯔ ꯉꯥꯏꯔ ꯌꯨꯝ ꯆꯠꯄꯅꯦ ꯁꯤꯗꯗꯤ ꯑꯗꯨ ꯑꯗꯨ ꯌꯥꯕꯁꯨ ꯅꯠꯇꯦ ꯑꯗꯨꯗꯨꯅ ꯍꯥꯏꯗꯤ ꯀꯩꯅꯣ ꯇꯧꯗꯦꯕ ꯄꯩꯁꯥꯁꯦ ꯑꯗꯨꯝ ꯆꯪꯉꯦꯕ ꯑꯗꯨꯅ
ꯇꯨꯝꯃꯅ ꯇꯨꯝꯃꯅ ꯅꯣꯡꯃꯁꯦ ꯈꯪꯍꯧꯗꯕꯅꯦꯕ
ꯃꯥꯅꯤ ꯂꯑꯁꯨ ꯄꯕꯥꯗꯦ
ꯑꯥ ꯀꯩꯅꯣꯗꯅ ꯂꯥꯏꯔꯤꯛ ꯄꯥꯕꯅꯦ ꯀ ꯄꯨꯟꯁꯤꯜꯂꯒ ꯉꯥꯏꯕ ꯋꯥꯕꯤꯗꯨꯅꯦꯕ ꯃꯇꯝꯊꯪꯒ ꯅꯣꯡꯉ ꯀꯩꯅꯣ ꯇꯧꯗꯕꯗꯣ ꯅꯣꯡꯃꯒꯁꯦ ꯀꯩꯇꯥꯔꯦ ꯅꯨꯃꯤꯠ ꯅꯤꯅꯤ ꯍꯨꯝꯅꯤꯒꯤ ꯇꯥꯏꯞꯇ ꯃꯥꯟꯁꯤꯟꯕꯗꯣ
ꯑꯗꯨꯅ ꯌꯨꯝ ꯆꯠꯅꯕ ꯁꯨꯇꯤ ꯂꯧꯅꯕ ꯐꯣꯟ ꯄꯥꯏꯅꯕ ꯌꯨꯝ ꯆꯠꯂꯒ ꯁꯤꯒꯨꯝꯕꯗ ꯈꯜꯂ ꯍꯧꯖꯤꯛ ꯤ ꯐꯣꯟ ꯄꯥꯏꯔꯦ ꯆꯠꯅꯤꯡꯕ ꯃꯇꯝꯗ ꯆꯠꯄ ꯌꯥꯔꯦ ꯀꯣꯂꯦꯖ ꯈꯥꯡꯅꯤꯡꯉꯦ ꯀꯥꯔꯦ ꯇꯗ ꯀꯥꯔ ꯍꯥꯏꯕꯗꯤ ꯈꯦꯠꯅꯕꯁꯦ ꯌꯥꯝ ꯊꯤꯅ ꯂꯩꯔꯛꯑꯦꯗꯅ ꯍꯧꯖꯤꯛꯇꯤ ꯑꯃꯨꯛ
ꯃꯥꯦ ꯃꯥꯦ
ꯍꯧꯖꯤꯛꯇꯤ ꯏꯁꯥꯒꯤ ꯃꯈꯥ ꯌꯥꯝ ꯄꯣꯜꯂꯦ ꯏꯁꯥꯅ ꯍꯣꯠꯅꯕꯒꯤ ꯃꯈꯥ ꯌꯥꯝ ꯄꯣꯟꯖꯔꯦꯗꯅ ꯑꯗꯨꯅ ꯁꯦꯝꯕꯤꯅꯕꯀꯣꯅ ꯇꯧꯀꯥꯟꯁꯤ ꯁꯤꯕꯥꯅꯦ ꯌꯦꯡ ꯁꯤꯕ ꯑꯃꯃ ꯑꯃꯃ ꯀꯩꯁ
ꯑꯣꯁ
ꯑꯗꯨ ꯅꯠꯇ꯭ꯔꯗꯤ ꯐꯔꯛ ꯇꯥꯕꯕꯨ ꯑꯩꯈꯣꯏ ꯌꯥꯝ ꯊꯤꯅ ꯐꯔꯛꯁꯦ ꯇꯥꯔꯛꯀꯅꯤ ꯑꯗꯨꯅ ꯌꯥꯔꯒ ꯑꯃ ꯑꯃꯁꯨ ꯌꯦꯡꯁꯤꯜꯍꯧꯕꯅꯗꯤ ꯌꯥꯝ ꯁꯥꯐꯤ ꯊꯤꯅ ꯐꯗꯣꯏꯅꯦ ꯑꯩꯈꯣꯏ
ꯑꯗꯒꯤ ꯌꯦꯡ ꯑꯃꯨꯛ ꯑꯩꯈꯣꯏ ꯁꯤ ꯀꯩꯅꯣꯁꯤ ꯆꯠꯂꯦ ꯍꯥꯏꯇꯥꯔꯒꯗꯤ ꯑꯃꯨꯛ ꯌꯨꯝ ꯆꯠꯄꯩ ꯃꯇꯝ ꯌꯨꯝꯗ ꯀꯩ ꯍꯥꯏꯇꯥꯔꯦ ꯑꯠꯇꯕ ꯀꯣꯂꯦꯖ ꯀꯥꯗ꯭ꯔꯦ ꯍꯥꯏꯇꯥꯔꯒꯁꯨ ꯑꯗꯨꯝ ꯂꯩꯗꯀ
ꯃꯥꯅꯦ ꯑꯁꯤꯁ ꯁꯤꯗ ꯂꯩꯕꯅ ꯐꯩꯅꯦ ꯌꯨꯝꯗ ꯂꯩꯂꯛꯑꯁꯨ ꯄꯥꯔꯣꯏ ꯑꯉꯥꯡ ꯈꯔ ꯂꯩꯅꯤ ꯑꯃ ꯈꯔ ꯇꯧꯅꯤ ꯃꯥꯡꯍꯟꯗꯅꯔꯦꯕꯅ ꯃꯇꯝꯁꯦ ꯑꯗꯨꯝ
ꯁꯤꯗꯁꯨ ꯁꯨꯝ ꯃꯥꯡꯉꯦ ꯍꯥꯏ ꯋꯥ
ꯑꯗ ꯁꯤꯗ ꯂꯩꯕꯁꯤꯅ ꯃꯥꯡꯉꯦ ꯍꯥꯏꯖꯕ ꯋꯥꯅꯤ ꯀꯝꯄ꯭ꯌꯨꯇꯔ ꯀ꯭ꯂꯥꯁ ꯄꯣꯛꯀꯟꯗꯁꯨ ꯆꯠ ꯈꯅꯦ ꯑꯗꯨꯅ ꯃꯇꯝ ꯃꯥꯡꯖꯕꯗꯨꯁꯤꯅ ꯈꯔ ꯐꯔꯛꯗꯅ ꯍꯥꯏꯗꯤ ꯌꯨꯝꯗ ꯁꯤꯒꯨꯝꯕ ꯀꯥꯟꯅꯕꯁꯦ ꯐꯪꯕ ꯑꯣꯏꯇꯥꯔꯒꯗꯤ ꯌꯨꯝꯗ ꯆꯠꯂꯁꯨ ꯌꯥꯕ ꯐꯪꯗꯕꯅꯤꯅꯅꯦ
ꯍꯣꯏ
ꯌꯨꯝ ꯆꯠꯂꯒ ꯀꯩꯅꯣ ꯇꯧꯗꯦꯕ ꯁꯤꯗ ꯑꯗꯨꯝ ꯂꯩꯕꯁꯤꯅ ꯈ꯭ꯋꯥꯏ ꯕꯦꯁꯅꯦꯕ ꯑꯗꯨꯅ
ꯃꯔꯜ ꯃꯔꯜ ꯦꯁꯅꯤ ꯑꯗꯨ ꯍꯧꯗꯤ ꯁꯤ ꯄꯁꯥꯗ ꯆ ꯍꯗꯦ
ꯃꯥꯅꯦ ꯑꯗꯨꯅꯅꯦ ꯑꯩꯅ ꯍꯥꯏꯁꯦ ꯁꯣꯏꯗꯕꯤꯗ ꯆꯠꯍꯧꯅꯕ ꯇꯧꯔꯁꯦ ꯍꯥꯏꯗꯤꯦ ꯁꯨꯡꯁꯣꯏ ꯁꯣꯏꯍꯟꯗꯕꯤꯗ
ꯍꯔ ꯍꯣꯏ ꯑꯗꯨꯗꯤ ꯊ ꯃꯥꯒꯦ ꯊꯝꯃꯁꯦ ꯑꯃꯨꯛ ꯁꯥꯟꯅꯔꯁꯤ
ꯎꯝ